ꯍꯜꯂꯣ
ꯎꯝ ꯇꯕ꯭ꯔꯣ
ꯇꯕ꯭ꯔꯣ ꯑꯣ ꯇꯥꯏ ꯀꯩꯗꯧꯏꯅꯣ
ꯀꯩ ꯌꯦꯟꯁꯥꯡ ꯆꯥꯔꯒꯦ ꯉꯁꯤꯗꯤ
ꯉꯗꯤ ꯑꯁ ꯃꯊꯦꯜꯅ ꯌꯥꯝꯕꯅꯤ
ꯎꯝ ꯑꯩꯅ ꯀꯩꯅꯣꯗ ꯊꯥꯕꯤꯈꯤꯕꯅꯦ ꯅꯪꯉꯣꯟꯗ ꯌꯦꯡꯉ ꯍꯕ꯭ꯔꯅꯦ
ꯍꯥ
ꯎꯝ
ꯃꯨꯀꯥꯏꯔ
ꯀꯔꯤ ꯃꯊꯦꯜ ꯍꯥꯎꯔꯒꯦ ꯉꯁꯤꯗꯤ ꯏꯃꯥꯟꯅꯕꯁꯤꯕꯨ
ꯌꯥꯑꯌꯦ
ꯇꯥꯕꯦ
ꯎꯝ ꯀꯩ ꯏꯟꯁꯥꯡ ꯆꯥꯔꯕ
ꯆꯨꯀ꯭ꯋꯥ ꯆꯝꯐꯨꯠ ꯆꯥꯏꯔꯦ ꯉꯁꯤꯗꯤ
ꯑꯣ
ꯅꯪꯗꯤ ꯆꯥꯛ ꯆꯥꯔꯕꯣ
ꯎꯝ ꯀꯅꯥꯅ ꯊꯣꯡꯒꯦ ꯏꯟꯁꯥꯡꯗ‌ꯣ ꯅꯪꯅ ꯊꯣꯡꯕ꯭ꯔꯣ ꯅꯠꯇ꯭ꯔꯒꯅ ꯏꯃꯨꯡꯅ ꯊ‌ꯣꯡ ꯏꯃꯨꯡ ꯃꯤꯅ ꯊꯣꯡꯕꯔ‌ꯣ
ꯀꯥꯅꯥꯅ ꯊꯣꯡꯒ‌ꯦ
ꯍꯥ ꯀꯩ ꯍꯥꯏꯕ ꯑꯁ ꯅ‌ꯦꯠꯋꯥꯛ ꯅꯨꯡꯉꯥꯏꯇ‌ꯦꯅꯦ
ꯍꯧꯖꯤꯛꯇꯤ ꯌꯦꯟꯁꯥꯡꯁꯦ ꯀꯔꯤ ꯀꯔꯤꯅ ꯏꯍꯥꯎ ꯍꯥꯎꯋꯦ ꯅꯪꯗꯤ ꯍꯥꯏꯗꯤ ꯑꯆꯝꯕꯅ ꯍꯥꯎꯕꯔ ꯊꯥꯎ ꯉꯧꯕꯅ ꯍꯥꯎꯕꯔ
ꯍꯧꯖꯤꯛꯇꯤ ꯀꯩꯗꯧꯔꯤꯅꯣ
ꯀꯔꯤ ꯀꯔꯤꯅ ꯍꯥꯏꯔꯤꯒ‌ꯦ ꯏꯃꯥꯟꯅꯕꯤꯕꯨ ꯑꯣ ꯍꯣꯏ ꯅꯪꯗꯤ ꯇꯥꯏꯔꯝꯅ‌ꯦꯕ ꯑꯩꯗꯤ ꯀꯣ ꯅꯨꯡꯉꯥꯏꯕꯔ‌ꯣ ꯇꯥꯥꯕꯁꯦ ꯑꯗꯣ
ꯍꯥ
ꯌꯦꯡꯉꯣꯏꯗ꯭ꯔꯣ ꯎꯝ
ꯕꯣꯜ ꯌꯦꯡꯉꯣꯏꯗ꯭ꯔꯣ ꯅꯪꯒꯤ ꯅ‌ꯦꯠꯋꯥꯛꯁꯤ ꯅꯨꯡꯉꯥꯏꯇꯦꯀꯣ ꯅꯪꯒꯤꯔ ꯑꯩꯒꯤꯔ
ꯍꯥꯏꯗꯤ ꯕꯣꯜ ꯀꯅꯥ ꯀꯅꯥ ꯌꯦꯡꯃꯤꯟꯅꯗꯣꯏꯅꯣ ꯅꯪꯒ ꯍ‌ꯣꯔ‌ꯦꯟ ꯅꯇ‌ꯣꯝ ꯌꯦꯡꯗꯣꯏꯔꯣ
ꯐ‌ꯣꯟꯁꯤ ꯑꯗꯨꯝ ꯆꯞꯄꯦ ꯀꯩꯒꯤꯔ
ꯎꯝ ꯅꯃꯥꯟꯅꯕꯒꯗꯤ ꯌꯦꯡꯃꯤꯟꯅꯔꯣꯏꯗꯣ
ꯌꯨꯝꯗ ꯀꯅꯥ ꯀꯅꯥ ꯂꯩꯒ‌ꯦ ꯍꯜꯂꯣ
ꯀꯔꯤ ꯀꯔꯤꯅꯣ ꯋꯥꯔꯤ ꯍꯥꯏꯔꯗꯤ ꯍꯥ
ꯌꯨꯝꯗ ꯀꯅꯥ ꯀꯅꯥ ꯂꯩꯒꯦ
ꯀꯩ ꯎꯝ ꯋꯥꯔꯤꯁ‌ꯦ ꯍꯩꯔꯗꯤ ꯋꯥꯔꯤ ꯂꯤꯔꯣꯗꯅ ꯑꯩꯅ ꯂꯤꯕꯤꯌꯨꯔ‌ꯣ
ꯅ‌ꯣꯏꯒꯤ
ꯑꯗꯨꯝꯗꯤ ꯀꯩꯅꯣ ꯇꯧꯕ꯭ꯔꯣ ꯀꯩꯀꯩ ꯑꯦꯟꯖꯥꯡ ꯊꯣꯡꯕ ꯍꯩꯒꯦ ꯎꯝ ꯑꯩ ꯀꯩꯅꯣ ꯇꯧꯔꯤꯌꯦ ꯁꯨꯝ ꯐꯝꯕꯅꯦ ꯁꯥꯕꯁꯤꯗ ꯁꯥꯒ ꯁꯥꯕꯁꯤꯗ ꯁꯨꯝ ꯐꯝꯕꯅ‌ꯦ
ꯌꯨꯝ ꯅꯪ ꯅꯨꯡꯉꯥꯏꯅ ꯂꯩꯕ꯭ꯔꯣ
ꯎꯝ ꯌ‌ꯦꯟ ꯃꯌꯥꯗꯨꯗ ꯑꯗꯨꯝ ꯂꯩꯔꯕꯅꯤꯅ ꯍꯧꯖꯤꯛꯀꯥꯟꯁꯦ ꯑꯗꯩ ꯆꯥꯕ ꯊꯛꯄꯁꯨ ꯀꯩꯅꯣ ꯇꯧꯗ꯭ꯔꯕꯅꯤꯅ‌ꯦ ꯄꯪꯅꯗ ꯅꯔ‌ꯦ
ꯎꯝ ꯇꯨꯝꯔꯒ ꯂꯩꯔꯤꯔꯣ
ꯏꯇꯔꯦꯁ ꯂ‌ꯣꯏꯁꯤꯟꯂ ꯀꯂꯥꯁ ꯆꯠꯅꯤꯡ ꯅꯠꯇꯔ ꯅꯪꯗꯤ ꯃꯁꯤ ꯀꯔꯤ ꯀꯔꯤ ꯀꯗꯥꯏ ꯀꯗꯥꯏꯗ ꯆꯠꯊꯣꯛꯀꯦ ꯀꯔꯤ ꯀꯔꯤ ꯇꯧꯏꯦ ꯃꯁꯤꯗꯤ
ꯑꯁ ꯉꯁꯤꯁꯦ ꯌꯨꯝꯗ ꯑꯗꯨꯝ ꯇꯨꯝꯃꯒ ꯂꯩꯦ
ꯀꯔꯤ ꯀꯔꯤ ꯊꯕꯛ ꯇꯧꯕꯅꯣ ꯇꯥꯏꯌꯦ
ꯍꯥꯥ
ꯑꯗꯨꯃꯥꯏꯅ ꯍꯥꯏꯔꯛꯑꯣ
ꯅꯤꯡ ꯋꯥꯁꯨ ꯅꯨꯡꯉꯥꯏꯇꯅꯦ
ꯈꯨꯝꯃꯤꯁꯤꯗꯤ ꯇꯥꯏꯌꯦꯅ
ꯍꯥꯥ
ꯑꯩ ꯇꯥꯏꯌꯦꯅ ꯈꯨꯟꯒꯦ ꯇꯥꯗꯕ꯭ꯔꯣ
ꯑꯗꯨꯝ ꯍꯥꯏꯌꯦ ꯃꯤꯅ ꯀ ꯑꯩ ꯈꯣꯟꯗꯤ ꯑꯗꯨꯝ ꯇꯥꯏ ꯑꯗꯣ ꯅꯣꯏ ꯈꯣꯟꯗꯣ ꯑꯩꯗꯤ ꯇꯥꯗꯕ ꯆꯞꯄ
ꯑꯗꯨ ꯅꯗꯤ ꯀꯩꯅꯣ ꯇꯧꯕꯣ ꯀꯅꯥꯒꯕꯣꯒꯤ ꯑꯗꯨ
ꯌꯨꯝꯗ ꯊꯕꯛ ꯇꯧꯕ꯭ꯔꯣ ꯍꯜꯂꯣ ꯍꯜꯂꯣ
ꯎꯝ ꯍꯌꯦꯡ ꯀꯥꯏ ꯆꯠꯀꯅꯤ ꯆꯠꯅꯕ ꯂꯩꯇꯦꯗ ꯑꯩꯗꯤ ꯍꯧꯖꯤꯛ
ꯎꯝ
ꯍꯣꯁꯇꯦꯜꯗ ꯂꯩꯕꯅꯤꯅꯀꯣ ꯆꯠꯅꯤꯡꯉꯥꯏꯁꯨ ꯂꯩꯇꯦ ꯀꯅꯤꯡꯉꯥꯏꯁꯨ ꯂꯩꯇꯦ ꯑꯗꯨꯝ ꯅꯣꯡꯉꯥꯜꯂꯒꯅꯦ ꯦꯡ ꯁꯦꯡꯗꯣꯛꯄ ꯀꯌꯥ ꯌꯥꯎꯕ ꯏꯕꯤꯖꯕ ꯀ꯭ꯂꯥꯁ ꯆꯠꯄ ꯑꯗꯨ ꯉꯥꯛꯇꯅꯦ ꯑꯗꯨꯒ ꯍꯜꯂꯛꯑꯒ
ꯎꯁ ꯆꯠꯇ꯭ꯔ
ꯠꯇ ꯅꯩꯔꯒ ꯉꯥꯏꯍꯥꯛ ꯄꯣꯊꯥꯕ ꯂꯩ ꯇꯧꯕꯅ ꯇꯧꯕ ꯉꯥꯏꯍꯥꯛꯀꯣ ꯑꯗꯨꯃꯥꯏꯅ ꯎꯝ ꯀꯥꯏꯗ ꯆꯠꯇꯣꯏꯅꯣ ꯀꯌꯥꯝ ꯁꯦꯠꯂꯅꯤꯡꯕ ꯆꯒꯥꯥꯏꯅ ꯁ ꯂꯟ ꯃꯁꯠꯈꯤꯅ
ꯌꯨꯝꯗ ꯂꯩꯕꯗꯨ ꯅꯨꯡꯉꯥꯏꯕ꯭ꯔꯣ
ꯀꯩ ꯍꯥꯏꯕ
ꯎꯝ
ꯅꯪ ꯆꯠꯇꯣꯏꯔꯣ
ꯁꯅꯣꯈꯣꯜꯦ ꯐꯖꯅ ꯇꯥꯗꯦ
ꯀꯣꯏꯕ ꯆꯠꯄ ꯌꯥꯝ ꯄꯥꯝꯖꯕ꯭ꯔꯣ
ꯆꯠꯄꯅ ꯀꯣꯟꯗꯣ
ꯎꯝ ꯐꯌꯦ ꯑꯩ ꯀꯔ ꯁꯉ ꯂꯩꯗ
ꯅꯦꯠꯁꯦ ꯌꯥꯝ ꯅꯨꯡꯉꯥꯏꯇꯦ
ꯀꯩ
ꯏꯁ ꯈꯣꯟꯖꯦꯗꯣ ꯌꯥꯝ ꯇꯨꯝꯅꯤꯡꯕ ꯃꯥꯜꯂꯦꯗ
ꯀꯩ ꯀꯥꯏꯗꯅꯣ ꯍꯥꯏꯁꯦ
ꯍꯥꯥ
ꯏꯪꯈꯣꯜꯗ ꯇꯥ ꯑꯃꯒꯨꯝ ꯇꯥꯕꯒꯨꯝ ꯑꯃꯨꯛ ꯇꯥ ꯑꯃꯨꯛ ꯇꯥꯕ ꯇꯧꯋꯦ ꯁꯤ ꯌꯥꯝ ꯀꯣꯜ ꯇꯧꯕ ꯅꯨꯡꯉꯥꯏꯇꯦ ꯅꯣꯏ ꯃꯤ ꯏꯃꯨꯡꯗ ꯃꯤ ꯀꯌꯥ ꯁꯨꯕ꯭ꯔꯥ ꯍꯦꯜꯂꯣ ꯍꯦꯜꯂꯣ ꯇꯥꯕ꯭ꯔꯣ ꯍꯜꯂꯣ
ꯍꯜꯂꯣ ꯇꯥꯕꯔꯣ ꯏꯀꯣꯟ ꯇꯗꯦ ꯎꯪꯈꯣꯕꯁꯨ ꯇꯥꯗꯦ ꯇꯥꯕꯔꯣ
ꯏꯀꯣ ꯑꯃꯨꯛ ꯇꯥꯗ꯭ꯣꯏꯅꯦ ꯇꯨꯝꯃꯒ ꯂꯩꯕ꯭ꯔꯣ ꯇꯥꯔꯕꯣ ꯅꯈꯣꯟ ꯇꯥꯕ ꯅꯨꯡꯉꯥꯏꯇꯦ ꯀꯣꯜ ꯇꯧꯕ ꯅꯨꯡꯉꯥꯏꯇꯦ ꯇꯕ꯭ꯔꯥ ꯅꯪꯒꯣꯜꯃꯨꯛ ꯇꯥꯗ꯭ꯔꯤꯅꯦ ꯀꯩꯗꯧꯕꯩꯅꯨ ꯅꯈꯣꯜ ꯑꯃꯨꯛ ꯇꯥꯗ꯭ꯔꯦ ꯇꯨꯝꯃꯒ ꯂꯩꯕ꯭ꯔꯣ
ꯍꯜꯂꯣ ꯇꯨꯝꯂꯕꯥꯎ ꯇꯨꯝꯔꯕꯣ ꯅꯪꯕꯣ ꯇꯥꯗ꯭ꯔꯦ ꯏꯪ ꯀꯣꯟ ꯇꯥꯗ꯭ꯔꯦ ꯏꯁ